ꯍꯜꯂꯣ
ꯇꯥꯕ꯭ꯔꯣ ꯑꯣ ꯀꯩꯗꯧꯔꯝꯃꯤꯅꯣ
ꯎꯝ ꯁꯨꯝ ꯂꯩꯔꯝꯃꯤꯅꯦ
ꯀꯩꯖꯥꯟ ꯆꯥꯒꯦ
ꯑ ꯈꯣꯡꯗ꯭ꯔꯨꯝ ꯊꯣꯡꯉꯦ ꯅꯣꯏꯗꯤ
ꯑꯩꯈꯣꯏ ꯉꯁꯤ ꯀꯩꯅꯣ ꯉꯁꯤꯗꯤ ꯁꯪꯒꯣꯜꯖꯦꯟꯅꯤꯅꯅꯦ ꯑꯩꯈꯣꯏꯗꯤ ꯉꯁꯤ ꯃꯦꯔꯥꯃꯦ ꯆꯥꯏꯌꯦ
ꯑꯣ ꯁꯪꯒꯣꯏꯁꯦ ꯃꯦꯔꯥꯃꯦꯁ ꯇꯧꯕ
ꯑꯥ
ꯑꯣ ꯅꯣꯏ ꯁꯟꯗꯦꯗ ꯀꯣꯏꯄ ꯆꯠꯅꯤ ꯍꯥꯏꯌꯦ
ꯑꯥꯎ ꯆꯠꯇꯣꯏꯅꯦ ꯅꯪ ꯌꯥꯎꯔꯣꯏꯗ꯭ꯔꯣ ꯀꯩꯒꯤ
ꯁꯟꯗꯦꯁꯤ ꯄ꯭ꯔꯣꯒꯥꯝ ꯌꯥꯝꯃꯦ
ꯑꯁ ꯕꯥ ꯅꯣꯏ ꯄ꯭ꯔꯣꯒꯥꯝꯁꯤ ꯌꯥꯈꯤꯕꯁꯤꯅ
ꯑꯥ
ꯀꯥꯏꯁꯦ ꯇꯧ ꯂꯩꯒꯦ
ꯀꯣꯏꯕ ꯆꯠꯂꯨꯒꯦ
ꯀꯩ ꯂꯝꯗꯅꯣ
ꯈꯪꯗꯦꯗ ꯂꯝꯒꯗꯤ ꯅꯦ ꯀꯅꯥ ꯂꯥꯇꯨꯢꯅꯣ
ꯑꯩꯈꯣꯏ ꯃꯧ ꯃꯌꯥꯝ ꯑꯩꯈꯣꯏ ꯃꯧ ꯃꯌꯥꯝ
ꯃꯤ ꯀꯌꯥꯅꯣ ꯕ
ꯑꯩꯈꯣꯏ ꯃꯤꯁꯦ ꯊꯤꯗ꯭ꯔꯤ ꯍꯌꯦꯡꯒꯗꯤ ꯊꯤꯅꯔꯅꯤ
ꯑꯣ ꯑꯨꯝ
ꯅꯣꯏ ꯑ ꯀꯩꯅꯣ ꯀꯩꯅꯣꯗꯣ ꯁ ꯃꯁꯥꯗꯣ ꯑꯗꯨꯗ ꯑꯗ ꯅꯣꯏꯁꯨ ꯌꯥꯎꯅꯤꯅ ꯍꯥꯏ ꯍꯥꯏꯕꯅꯦ ꯑꯗꯨꯒ ꯅꯣꯏ ꯅꯣꯏ ꯄꯥꯔꯇꯤ ꯑꯣꯏꯅ ꯁꯤꯜꯂꯕ
ꯅꯠꯇꯦꯌꯦ ꯁꯤꯟꯕ ꯅꯠꯇꯦꯌꯦ ꯍꯥꯟꯅ ꯁꯟꯗꯦꯁꯦ ꯄ꯭ꯔꯣꯒꯥꯝ ꯂꯩꯌꯦꯕ ꯑꯗꯨꯗ ꯐꯛ ꯇꯥꯗꯣꯔꯔꯕ ꯅꯃꯤꯠ ꯄꯨꯡ ꯀꯌꯥ ꯍꯜꯂꯛꯇꯣꯏꯅꯣ
ꯄꯨꯡꯗꯤ ꯇ ꯄꯨꯡ ꯈꯪꯗꯦ ꯉꯟꯅꯗꯤ ꯑꯗꯨꯝ ꯍꯜꯂꯛꯀꯅꯤ ꯀꯩꯅꯣ
ꯎꯝ ꯄꯨꯡꯕꯨꯗꯤ ꯑꯩꯈꯣꯏ ꯄꯨꯡ ꯑꯍꯨꯝ ꯑꯍꯨꯝ ꯑꯋꯥꯏꯗꯦꯛꯀꯤ ꯄ꯭ꯔꯣꯒꯥꯝꯅꯤꯗ ꯑꯍꯨꯝ ꯃꯔꯤ ꯁ꯭ꯋꯥꯏꯒꯤ
ꯑꯦ ꯑꯗꯨꯏꯗꯤ ꯅꯪꯕ ꯌꯥꯏ ꯀꯩꯅꯣ
ꯎꯝ ꯑꯁ ꯁꯤꯔꯅꯤ ꯏꯕꯦꯝꯃ ꯄꯨꯡ ꯑꯍꯨꯝ ꯁ꯭ꯋꯥꯏꯗꯒꯤ ꯑꯦꯔꯦꯟꯖ ꯇꯧꯔꯅꯤ ꯄꯨꯡ ꯃꯔꯤ ꯃꯉꯥ ꯁꯔꯨꯛ ꯇꯔꯦꯠ ꯅꯤꯄꯥꯟ ꯁ꯭ꯋꯥꯏꯗ ꯍꯜꯂꯛꯑꯅꯤ ꯑꯗꯨꯒ ꯂꯤꯂꯥꯃꯨꯛ ꯂꯩꯔꯅꯤ
ꯃꯥ ꯂꯤꯂꯥ ꯂꯩ ꯍꯥꯏ ꯀꯩ ꯂꯤꯂꯥꯅꯣ ꯈꯪꯕ꯭ꯔꯣ
ꯈꯪꯗꯦꯌꯦ ꯄꯤꯁꯃꯦꯀꯔꯅꯤ ꯍꯥꯏꯌꯦ
ꯑꯣ
ꯑꯗꯨꯗꯤ ꯋꯥꯕꯅ ꯁꯤꯔꯅꯦ ꯍꯥꯏꯕ ꯍꯜꯂ ꯂꯤꯂꯥ ꯑꯃꯨꯛ ꯌꯦꯡꯅꯤ ꯄꯨꯡ ꯇꯔꯦꯠ ꯅꯤꯄꯥꯟ ꯄꯨꯡ ꯅꯤꯄꯥꯟꯗꯋꯥ ꯍꯜꯂꯛꯑꯅꯤ ꯈꯜꯂꯛꯀꯅꯤꯕ
ꯀꯩꯅꯣ ꯅꯣꯡ ꯐꯥꯗꯣꯛ ꯌꯦꯡꯕꯕꯨ ꯀꯩꯅꯣ ꯅꯣꯡ ꯐꯥꯗꯣꯛꯄꯨ ꯀꯩꯅꯣ
ꯆꯠꯄꯒꯤ ꯍꯥꯏꯕ ꯅꯣꯏ ꯑꯌꯨꯛ ꯑꯗꯨꯝ ꯉꯜꯂꯤꯉꯩꯗꯤ ꯆꯠꯈ꯭ꯔꯗꯤ ꯄꯣꯊꯥ ꯑꯃꯇ ꯂꯩꯇ꯭ꯔꯦꯅ
ꯑꯥ
ꯇꯔꯦꯠ ꯅꯤꯄꯥꯟ ꯁ꯭ꯋꯥꯏꯗ ꯍꯜꯂꯛꯑꯅꯤꯕ ꯄꯨꯡ ꯃꯔꯤꯗ ꯆꯠꯄꯗꯨꯅ
ꯑꯥ
ꯑꯗꯨ ꯑꯗꯨ ꯍꯜꯂ ꯂꯤꯂꯥꯃꯨꯛ ꯌꯦꯡꯗꯣꯏꯅꯦꯕ ꯑꯗꯨꯏ ꯃꯃꯥꯡꯗꯣ ꯀꯣꯏꯕ ꯑꯃꯨꯛ ꯆꯠ ꯄꯥꯗꯤ ꯁꯤꯗ꯭ꯔꯤꯕꯕ ꯑꯩꯈꯣꯏꯗꯣ ꯑꯗꯨꯒꯤꯅꯤꯗ
ꯀ
ꯅꯣꯏ ꯆꯠꯊꯔꯣ ꯆꯠꯊꯔꯣ ꯑꯉꯥꯡ ꯄꯨꯗꯣꯏꯔꯣ
ꯑꯉꯥꯡ ꯑꯉꯥꯡꯒꯤꯗꯃꯛꯇꯅꯤꯅꯦ ꯆꯠ ꯇꯣꯏꯁꯦ ꯑꯩꯈꯣꯏꯒꯤ ꯆꯠꯄ ꯅꯠꯇꯦꯅꯦ ꯑꯉꯥꯡ ꯃꯌꯥꯝꯁꯦ ꯄꯨꯊꯣꯛꯑ ꯆꯠꯇꯣꯔꯤꯕꯅꯤꯅꯦ
ꯎꯝ ꯀꯩ ꯂꯝꯗꯅꯣꯕ
ꯑꯁ ꯈꯪꯗꯦꯗ ꯀꯪꯂꯥꯅꯦ ꯑꯗ ꯑꯅꯛꯄ ꯁ꯭ꯋꯥꯏ ꯉꯥꯛꯇꯅꯦ ꯍꯥꯏꯕꯅꯤ
ꯑꯣ
ꯌꯥꯝ ꯊꯥꯞꯅ ꯆꯠꯄ ꯌꯥꯗꯦꯕ ꯍꯧꯖꯤꯛ
ꯑꯣ ꯆꯠꯊꯔꯣ ꯆꯠꯊꯔꯣ ꯑꯍꯥꯡꯒꯩ ꯄꯨꯔ
ꯑꯥꯎ ꯑꯗꯣ ꯑꯉꯥꯡꯁꯤꯡꯁꯤꯁꯨ ꯍꯧꯖꯤꯛꯀꯥꯟꯗꯤ ꯁ꯭ꯀꯨꯜꯖ‍ꯦ ꯆꯠꯈ꯭ꯔꯒ ꯁ꯭ꯀꯨꯜ ꯍꯜꯂꯛꯑꯅꯤ ꯍꯜꯂꯛꯄꯒ ꯑꯃꯨꯛ ꯇꯨꯋꯏꯁꯟ ꯇꯧꯔ ꯑꯉꯥꯡꯗꯤ ꯁꯥꯟꯅ ꯂꯩꯇꯦꯗꯅ ꯇꯥꯏꯃꯤꯡꯖ‌ꯦ
ꯑꯥ
ꯑꯗꯨꯅ ꯁꯟꯗꯦ ꯑꯣꯏꯉꯥꯏꯗ ꯑꯝꯇ ꯄꯨꯊꯣꯛꯄꯤꯒꯦ ꯇꯧꯕꯅꯤꯗ ꯑꯩꯈꯣꯏ ꯏꯃꯥꯟꯅꯕꯤꯁꯤꯡ ꯃꯌꯥꯝ ꯇꯧꯔꯒ ꯑꯉꯥꯡꯁꯤꯡ ꯄꯨꯜꯂꯒ
ꯁꯟꯗꯦ ꯁꯟꯗꯦ ꯅꯠꯇ꯭ꯔꯗꯤ ꯆꯠꯐꯝꯗꯣ ꯃꯇꯝꯗꯣ ꯑꯣ ꯅꯣꯏꯁꯦ ꯆꯥꯛꯁꯦ ꯆꯥꯛꯁꯦ ꯁꯤꯗꯒꯤ ꯊꯣꯡꯉ ꯄꯨꯒꯦ ꯍꯥꯏꯔꯕ
ꯑꯥ ꯄꯨꯗꯣꯏꯅꯦ ꯆꯥꯛꯁꯤꯗꯒꯤ ꯊꯣꯡꯉ ꯄꯨꯗꯣꯏꯅꯦ
ꯑꯣ
ꯑꯩꯈꯣꯏꯒꯤ ꯑꯩꯈꯣꯏ ꯃꯐꯝ ꯑꯃꯗ ꯆ ꯀꯪꯂꯥꯗ ꯍꯥꯟꯅ ꯆꯠꯂꯅꯤꯌꯦ ꯀꯪꯂꯥꯒꯤ ꯂꯥꯏ ꯖꯤꯡꯖ ꯈꯣꯏꯔꯝꯃꯜꯂꯅꯤ ꯀꯪꯂꯥ ꯃꯅꯨꯡꯗꯗꯤ ꯆꯥꯛ ꯄꯨꯁꯟꯕ ꯌꯥꯗꯦ ꯍꯥꯏꯌꯦꯕꯀꯣ ꯑꯩꯈꯣꯏ ꯄꯣꯔꯛ ꯄꯄꯣꯠ ꯑꯃꯇ ꯄꯨꯁꯟꯕ ꯌꯥꯗꯦ ꯍꯥꯏꯌꯦꯕ
ꯑ
ꯑꯗꯨꯅ ꯀꯪꯂꯥꯗ ꯑꯉꯥꯡꯁꯤꯡꯁꯦ ꯂꯥꯏ ꯈ‌ꯣꯏꯔꯝꯃꯨꯔꯅꯤ ꯁꯥꯏꯀꯜ ꯉꯥꯏꯍꯥꯛ ꯊꯧꯍꯜꯂꯝꯃꯅꯤ ꯑꯗꯨꯒ ꯑꯃꯨꯛ ꯃ‌ꯣꯏꯒꯤ ꯊꯝꯕꯥꯜ ꯍꯧꯕꯝꯗꯣ
ꯑꯥ
ꯑꯗꯨꯗ ꯑꯃꯨꯛ ꯆꯪꯉꯨꯔꯅꯤ ꯊꯝꯕꯥꯜ ꯍꯧꯕꯝꯗ ꯆꯪꯉꯒ ꯊꯝꯅꯒ ꯍꯦꯛꯑꯒ ꯊꯅꯥꯗ ꯍꯥꯞꯄꯒ ꯆꯥꯟꯅꯔꯅꯤ
ꯎꯝ
ꯑꯗꯨꯒ ꯑꯃꯨꯛ ꯑꯣꯏꯅꯥꯝꯒꯤꯗ ꯒꯥꯔꯗꯦꯟ ꯑꯅꯧꯕ ꯑꯝ ꯍꯥꯡꯉꯦ ꯍꯥꯏꯅꯦ
ꯑꯥ
ꯑꯗꯨꯗ ꯑꯃꯨꯛ ꯆꯠꯂꯅꯤ
ꯑꯣ ꯐꯔꯦ ꯐꯔꯦ ꯅꯣꯏ ꯑꯗꯨꯝ ꯊꯦꯡꯅꯤꯗ ꯄꯨꯡ ꯑꯍꯨꯝ ꯃꯔꯤ ꯑꯗꯨꯝ ꯇꯥꯅꯤ
ꯇꯥꯅꯤ ꯇꯥꯅꯤ
ꯑꯗꯨꯒꯅꯦ ꯌꯥꯔꯣꯏꯕ ꯐꯔꯛ ꯇꯥꯏꯌꯦ
ꯅꯣꯏꯅ ꯍꯦꯛꯇ ꯁꯤꯟꯖꯜꯂꯤꯗꯣ ꯀꯩꯒꯤꯅꯣ ꯍꯥꯏꯕ ꯑꯩꯈꯣꯏꯅ ꯁꯤ ꯅꯨꯃꯤꯠ
ꯁꯤꯖꯤꯟꯕ ꯅꯠꯇꯦꯃꯦ ꯁꯤꯟꯕ ꯅꯠꯇꯦ ꯃꯁꯥꯒꯤꯅꯦ ꯑꯗꯨꯝ ꯇꯥꯔꯒ ꯂꯩꯕ ꯄꯣꯠꯅꯦꯕ ꯑꯗꯅꯦ ꯆꯠꯂꯤ ꯆꯠꯅꯤ ꯇꯧꯔꯦ ꯑꯩ ꯌꯩꯊꯣꯛ ꯌꯩꯊꯣꯛꯑꯁꯨꯝ ꯂꯩꯕꯗꯣ ꯑꯗ ꯍꯟꯗꯛ ꯁꯟꯗꯦ ꯆꯠꯁꯦ ꯍꯥꯏꯅꯔꯒ ꯅꯣꯏꯁꯤ ꯇꯛ ꯂꯩꯁꯤꯜꯂꯝꯕ
ꯑ ꯅꯍꯥꯟꯗꯒꯤ ꯑꯗꯨꯝ ꯐꯖꯟꯅ ꯍꯥꯏꯗꯨ ꯑꯩꯈꯣꯏꯁꯦ ꯅꯣꯏꯒ ꯄꯨꯜꯂꯒ ꯑꯝꯇ ꯆꯠꯁꯦ ꯃꯌꯥꯝꯁꯦ ꯄꯨꯔꯒꯅ ꯍꯥꯏꯔꯒ ꯕꯁ ꯃꯆꯥꯒ ꯋꯥꯏꯔꯤꯅꯦꯕ
ꯎꯝ ꯃꯊꯪꯗ ꯑꯃꯨꯛ ꯆꯠꯄꯗ ꯌꯥꯎꯔꯒꯦ ꯀꯩꯗꯧꯔꯒꯦ
ꯍꯣꯏ ꯌꯥꯏꯌꯦ ꯌꯥꯏꯌꯦ ꯑꯗꯨꯕꯨꯗꯤ ꯃꯤ ꯊꯕꯛ ꯂꯩꯔꯗꯤ ꯀꯩ ꯎꯄꯥꯏ ꯂꯩꯒꯦ ꯅꯠꯇ꯭ꯔꯥ
ꯃꯥꯅꯦ ꯍꯦꯟꯖꯥꯡ ꯑꯍꯥꯎ ꯑꯍꯥꯎꯕ ꯊꯣꯡꯗꯔꯅꯤ
ꯑꯧ ꯏꯟꯖꯥꯡꯗꯣ ꯁꯨꯃꯥꯏꯅ ꯇꯧꯕꯅꯦ ꯑꯩꯈꯣꯏꯒꯤ ꯌꯨꯝꯗꯒꯤ ꯊꯣꯡꯉꯛꯄꯅ ꯏꯁꯥ ꯊꯣꯡꯖꯔꯦꯗꯅ ꯑꯗꯨꯒ ꯑꯩꯈꯣꯏ ꯄꯨꯜꯂꯒ ꯄꯩꯁꯥ ꯈꯔ ꯈꯥꯏꯅꯔꯒ ꯏꯟꯖꯥꯡ ꯁꯤꯃ ꯂꯩꯁꯦ ꯂꯩꯔꯁꯤꯔꯥ ꯅꯠꯇ꯭ꯔꯒꯅ ꯀꯃꯥꯏꯅ ꯇꯧꯁꯦꯗꯣ ꯍꯌꯦꯡ ꯏꯔꯥꯏꯁꯦ ꯄꯨꯜꯂꯞ ꯑꯩꯈꯣꯏ ꯏꯔꯥꯏ ꯄꯨꯟꯕ ꯇꯥꯏꯗꯅ
ꯎꯝ
ꯑꯗꯨ ꯑ ꯑꯣꯏꯅ ꯍꯥꯏꯅꯔꯁꯦ ꯑꯗꯨꯒ ꯇꯧ ꯀꯩꯅꯣ ꯇꯧꯅꯔꯁꯦꯅ ꯍꯥꯏꯅꯔꯦ
ꯑꯣ ꯍꯣꯏ ꯄꯨꯟꯕꯗ ꯑꯗꯨꯃꯥꯏꯅ ꯑꯣꯏꯅ ꯍꯥꯏꯅꯔꯣ ꯑꯗꯨꯅ ꯐꯔꯦ
ꯑꯥ ꯑꯗꯣ ꯑꯃꯗ ꯊꯣꯡꯉꯛꯑꯣ ꯍꯥꯏꯔꯒꯅ ꯏꯆꯝ ꯆꯥꯝ ꯆꯅꯤ ꯆꯅꯤ ꯈꯥꯏꯅꯔꯒ ꯑꯦ ꯄꯤ ꯄꯨꯜꯂꯞ ꯊꯣꯡꯉꯁꯦ ꯍꯥꯏꯔꯒꯅ ꯃꯤ ꯑꯃꯗ ꯄꯨꯜꯂꯞ ꯊꯣꯡꯍꯜꯂꯛꯑꯦꯗꯅ ꯑꯗꯨ ꯖꯟꯖꯥꯟ ꯌꯥꯝ ꯑꯣꯏꯕ ꯍꯥꯏꯇꯥꯔꯦ ꯐꯩꯌꯦꯕꯀꯣ ꯑꯃꯔꯣꯝꯗꯗꯤ ꯑꯃꯨꯛ ꯐꯩꯑꯕ ꯑꯃꯔꯣꯝꯗꯗꯤ ꯑꯃꯨꯛ ꯐꯠꯇꯕ ꯍꯥꯏꯕꯗꯤ ꯃꯤꯁꯨ ꯆꯠꯅꯕ ꯂꯣꯏꯁꯤꯟꯖꯗꯣꯏꯅꯤꯗꯣ ꯁꯣꯝꯗ ꯑꯗꯨꯝꯕ ꯊꯣꯡꯕ ꯍꯥꯏꯁꯦ ꯄꯨꯡ ꯑꯃ ꯄꯨꯡ ꯑꯅꯤ ꯄꯨꯡ ꯑꯃ ꯄꯨꯡ ꯒꯥꯏ ꯑꯃ ꯄꯨꯡ ꯑꯃꯗꯤ ꯑꯗꯨꯝ ꯆꯪꯉꯤꯗꯅ ꯀꯝꯄꯜꯁꯔꯤ ꯆꯪꯗꯔ ꯏꯟꯖꯥꯡ ꯑꯃ ꯊꯣꯡꯕꯁꯦ
ꯊꯣꯡꯉꯦ ꯆꯪꯉꯦ
ꯑꯗꯨꯅ ꯃꯤꯉꯣꯟꯗ ꯌꯦꯠꯄꯗꯣ ꯑꯃꯨꯛ ꯅꯨꯡꯉꯥꯏꯇꯕ ꯑꯩꯉꯣꯟꯗ ꯌꯦꯜꯂꯦ ꯑꯩꯉꯣꯟꯗꯁꯨ ꯅꯨꯡꯉꯥꯏꯔꯣꯏꯗꯨꯏꯅꯦꯕ ꯁꯣꯝꯗ ꯆꯠꯅꯕꯕꯨ ꯂꯥꯡꯒꯗ꯭ꯔꯥ ꯏꯟꯖꯥꯡꯗꯨꯕꯨ ꯊꯣꯡꯅꯕ ꯍꯣꯠꯅꯒꯗ꯭ꯔꯥ
ꯎꯝ
ꯑꯗꯨꯒꯤ ꯑꯃꯨꯛ ꯈꯜꯂꯤꯕ ꯑꯗꯣ ꯕꯤꯛ ꯍꯥꯎꯁꯇꯒꯤ ꯂꯩꯔꯒ ꯄꯨꯔꯁꯤꯔꯁꯨ ꯑꯃꯨꯛ ꯍꯥꯏꯅꯩ
ꯌꯥꯏ ꯑꯗꯨꯝ ꯂꯩꯔ ꯂꯩꯔ ꯄꯨꯕꯁꯨ ꯌꯥꯏ ꯂꯩꯔ ꯄꯨꯕꯁꯤꯅ ꯑꯩꯈꯣꯏꯒꯤ ꯏꯅꯤꯡ ꯊꯨꯡꯗꯕꯩ ꯇꯥꯏꯞ ꯇꯧꯕꯗꯣ
ꯑꯧ ꯑꯧ ꯊꯨꯡꯉꯣꯏꯌꯦ ꯑꯗꯨꯕꯨꯗꯤ ꯊꯨꯡꯉꯣꯏꯑꯦꯕ ꯑꯦ ꯁꯝꯅꯃꯛ ꯍꯣꯏ ꯁꯝꯅ ꯍꯥꯏꯗ ꯀꯦꯖꯤ ꯑꯃ ꯂꯩꯕꯗ ꯍꯣꯏ ꯍꯣꯏ ꯑꯗꯣ ꯁꯝꯅꯃꯨꯛ ꯍꯥꯏꯕꯗ ꯀꯦꯖꯤ ꯑꯃ ꯊꯣꯡꯕꯁꯦ ꯌꯨꯝꯗ ꯊꯣꯡꯖꯔꯗꯤ ꯃꯍꯤꯋꯣ ꯀꯩꯋꯣ ꯍꯥꯞꯆꯤꯜꯂꯒ ꯃꯤ
ꯅꯠꯇꯦ ꯃꯣꯏ ꯑꯥꯗꯒꯤ ꯂꯩꯕꯗꯣ ꯄꯋꯥ ꯑꯃꯥꯎꯕꯒꯤ ꯆꯥꯡꯅꯦꯕ ꯋꯥꯠꯇꯣꯏꯁꯦ
ꯋꯥꯠꯇꯣꯏꯅꯤ ꯋꯥꯊꯣꯏꯅꯤ ꯑꯥ ꯑꯥ ꯋꯥꯠꯇꯣꯏꯅꯤ
ꯄꯧꯋꯥ ꯇꯪꯈꯥꯏꯗꯨꯒꯤ ꯆꯥꯡꯅꯦꯕ ꯋꯥꯇꯣꯏꯁꯦ
ꯑꯥ ꯑꯥ
ꯑꯗꯨꯏ ꯋꯥꯔꯅꯤꯗ
ꯍꯣꯏ
ꯑꯉꯥꯡꯈꯩ ꯄꯨꯔꯒ ꯑꯁ ꯃꯤ ꯌꯥꯝꯗꯤ ꯌꯥꯝꯕꯅꯤꯍꯦ ꯌꯨꯝ ꯑꯃꯃꯝꯒꯤ ꯑꯉꯥꯡ ꯑꯅꯤ ꯑꯅꯤ ꯃꯧ ꯑꯍꯨꯝ ꯃꯔꯤ ꯃꯧ ꯃꯉꯥꯃꯨꯛ ꯍꯥꯏꯔꯣꯅꯦ ꯃꯧ ꯃꯉꯥ ꯇꯔꯨꯛ ꯑꯃꯨꯛ ꯍꯥꯏꯔꯣ ꯑꯉꯥꯡ ꯑꯅꯤ ꯑꯅꯤ ꯑꯁ ꯃꯉꯥ ꯇꯔꯨꯛ ꯍꯥ ꯃꯤ ꯇꯔꯥꯃꯨꯛꯀꯤ ꯆꯥꯡꯆꯠꯇꯧꯔꯤꯁꯦ
ꯍꯣꯏ ꯑꯗꯣ ꯈꯪꯗꯦ ꯑꯗꯨ ꯅꯨꯃꯤꯠꯁꯦ ꯍꯥꯏꯅ ꯅꯣꯏꯒꯤ ꯌꯥꯏꯐꯤ ꯍꯣꯏ ꯅꯨꯡꯈꯨꯍꯣꯏ ꯂꯣꯏ ꯍꯥꯏꯕꯅꯦ ꯑꯗꯣ ꯃꯣꯏ ꯁꯪꯉꯔꯣꯏ
ꯑ ꯆꯠꯄ ꯌꯥꯔꯔꯣꯏ
ꯎꯝ ꯅꯨꯡꯗꯥꯡꯒꯤ ꯏꯟꯖꯥꯡꯗꯤ ꯀꯩ ꯊꯣꯡꯗꯣꯔꯤꯒꯦ
ꯟꯖꯥꯛ ꯌꯦꯟꯁꯥꯡꯁꯦ ꯀꯩ ꯊꯣꯡꯗꯣꯏꯅꯣ ꯈꯪꯗꯦꯌꯦ
ꯑꯩꯈꯣꯏꯗꯤ ꯁꯪꯒꯣꯜꯖꯦꯟꯁꯤꯅ ꯅꯨꯡꯗꯥꯡꯁꯨꯨꯛ ꯁꯒꯣꯜꯖꯦꯟꯁꯤꯅ ꯃꯤꯦꯔꯥꯃꯦꯠ ꯆꯥꯗꯣꯏꯅꯦ ꯑꯃꯨꯛ
ꯑꯣ ꯃꯦꯔꯥꯃꯦꯁ ꯑꯣ ꯑꯌꯨꯛ ꯅꯨꯡꯗꯥꯡ ꯑꯌꯨꯛ ꯅꯨꯡꯊꯤꯟ ꯄꯥꯕ
ꯑꯥ ꯄꯥꯕ ꯑꯗꯣ ꯊꯥꯎꯁꯨ ꯌꯥꯝ ꯀꯟꯅ ꯉꯧ ꯆꯥꯅꯤꯡꯗꯦꯕ ꯍꯧꯖꯤꯛꯁꯦ ꯁꯥꯕꯅꯤꯅ
ꯑꯥ
ꯑꯗꯨꯅ ꯊꯥꯎ ꯌꯥꯝꯗꯕꯤꯗ ꯃꯌꯥꯝꯁꯨꯨꯡ ꯌꯥꯝꯔꯝꯃꯦ ꯑꯩꯈꯣꯏ ꯀꯣꯂꯝꯅꯤꯅꯦ ꯍꯋꯥꯏ ꯑꯁꯥꯡꯕꯤꯅꯦ ꯑꯂꯨ ꯈꯔ ꯈꯥꯏꯖꯤꯜꯂꯒꯗꯣ ꯊꯣꯡꯖꯤꯜꯂꯅꯤ
ꯑꯥ
ꯑꯗꯨ ꯑꯗꯨꯁꯨ ꯍꯥꯎꯋꯤꯗꯅ ꯑꯗꯣ
ꯍꯥꯎꯕꯅꯤ ꯍꯥꯎꯕꯅꯤ ꯀꯥꯡꯍꯧ ꯇꯧꯕꯗꯣ ꯍꯥꯎꯕꯅꯦ
ꯑꯧ ꯑꯗꯣ ꯑꯗꯨꯗ ꯃꯍꯤ ꯈꯤꯇꯪ ꯍꯥꯞꯄꯁꯨ ꯑꯩꯈꯣꯏ ꯃꯍꯤ ꯌꯥꯝ ꯍꯥꯞꯇꯕꯤꯗ ꯅꯪ ꯅꯪ ꯂꯥꯎꯒꯩ ꯊꯣꯡꯕꯗꯣ ꯑꯗꯨꯁꯨ ꯑꯗꯨꯝ ꯍꯥꯎꯋꯦꯕ ꯈꯦꯆꯤꯗꯒ ꯃꯤ ꯁꯥꯛ ꯒ ꯆꯥꯟꯅꯩꯗꯣ ꯋꯥꯔꯤꯕꯨ ꯃꯍꯤ ꯈꯤꯇꯪ ꯍꯥꯞꯄꯒ ꯈꯤꯇꯪ ꯅꯪ ꯅꯪ ꯇꯧꯔꯒ
ꯑꯥ
ꯑꯗꯨ ꯈꯦꯆꯤ ꯆꯥꯕꯗꯤ ꯌꯥꯎꯗꯥ ꯌꯥꯔꯣꯏꯀꯣ ꯀꯥꯡ ꯅꯨꯃꯤꯠꯇ
ꯑꯣ ꯈꯦꯆꯤ ꯆꯥꯕ꯭ꯔꯣ ꯆꯥꯗꯣꯏꯅꯤ ꯀꯩꯅꯣ
ꯈꯦꯆꯤ ꯀꯥꯡ ꯅꯨꯃꯤꯠꯇꯨꯗꯤ ꯑꯌꯨꯛꯇ ꯑꯣꯏꯅ ꯈꯦꯆꯤ ꯆꯥꯅꯔꯁꯦꯕ ꯑꯣꯏꯅ
ꯑꯌꯨꯛꯇ ꯑꯣꯏꯅ
ꯑ ꯎꯇꯤ ꯑꯃ ꯊꯣꯡꯉꯅꯤ ꯑꯗꯨꯒ ꯁꯥꯛ ꯑꯃ ꯇꯧꯔ ꯒ ꯑꯃ ꯏꯔꯣꯜꯂꯒ ꯃꯔꯣꯏ ꯑꯃ ꯊꯣꯡꯕ ꯌꯥꯎꯁꯦ ꯃꯔꯣꯏ ꯍꯣꯡꯕꯅꯤꯅ ꯈꯪꯉꯕ
ꯑꯝ
ꯑꯗꯨ ꯑꯗꯨ ꯊꯣꯡꯕ ꯌꯥꯎꯔꯒ ꯆꯥ ꯑꯗꯨ ꯅꯨꯃꯤꯠꯇꯨꯗꯤ ꯌꯥꯎꯗꯕ ꯌꯥꯔꯣꯏꯀꯣ ꯄꯨꯜꯂꯒ ꯆꯥꯁꯦ
ꯆꯥꯗꯣꯏꯅꯦ ꯆꯥꯗꯣꯏꯅꯦ
ꯑ ꯑꯗꯨꯅꯦ ꯊꯝꯅꯥꯗꯒ ꯍꯥꯞꯄ ꯆꯥꯕꯗꯣ ꯑꯗꯨ ꯅꯨꯡꯊꯤꯟꯗꯅ ꯑꯃꯨꯛ ꯀꯥꯡ ꯆꯤꯡꯕ ꯌꯦꯡꯉꯨꯁꯦꯕ ꯁ꯭ꯀꯨꯜꯒꯤ
ꯍꯣꯏ ꯌꯦꯡꯉꯨꯁꯤ ꯑꯉꯥꯡ ꯃꯌꯥꯝꯁꯦ ꯄꯨꯔ ꯆꯠꯇꯣꯔꯤꯕꯅꯤꯅꯦ
ꯑꯧ ꯆꯠꯇꯣꯏꯅꯦ ꯃꯃꯥꯡꯗꯗꯤ ꯀꯥꯡ ꯆꯤꯡꯕ ꯌꯥꯎꯍꯜꯂꯨꯔꯦꯅꯦꯍꯦ ꯊꯤꯕ ꯈꯪꯗꯗꯅ ꯈꯔ ꯃꯥꯡꯈꯤꯗꯅ ꯃꯤ ꯌꯥꯝꯃꯟꯗꯅ
ꯃꯤ ꯌꯥꯝ ꯃꯟꯗꯅ
ꯀꯣꯛꯀꯥ ꯉꯥꯎꯏꯤ ꯃꯤ ꯑꯗꯨ ꯃꯇꯨꯡꯗꯗꯤ ꯀꯥꯡꯒ ꯑꯝꯇ ꯆꯤꯡꯍꯜꯂ ꯊꯧꯔꯤꯗꯨꯗꯪ ꯂꯥꯏꯕꯛ ꯀꯠꯍꯜꯂꯒꯅꯦ ꯃꯇꯨꯡꯗ ꯑꯗꯨꯝ ꯏꯟꯅꯍꯜꯂꯅꯤ ꯍꯧꯖꯤꯛꯀꯥꯟꯗꯤ ꯍꯧꯖꯤꯛ ꯀꯥꯡꯒꯤ ꯅꯠꯇꯅ ꯎꯄꯥꯏ ꯂꯩꯇꯦ ꯁ꯭ꯋꯥꯏ ꯈꯨꯜꯂꯛꯀꯤ ꯀꯥꯡꯗꯤ ꯑꯝꯇ ꯆꯤꯡꯈꯤꯗ꯭ꯔꯦꯗꯅ
ꯆꯤꯡꯗ꯭ꯔꯦ ꯆꯤꯡꯗ꯭ꯔꯦ
ꯑꯁ ꯈꯪꯗꯦꯗ ꯀꯥꯡꯒ ꯃꯇꯝ ꯌꯧꯁꯤꯜꯂꯛꯄꯁꯦ ꯅꯨꯡꯁꯤꯗ꯭ꯔꯥ ꯆꯤꯡꯗꯤꯌꯦ ꯑꯗꯨꯅꯅꯦ ꯑꯩꯅ ꯑ ꯀꯩꯅꯣ ꯑꯩꯈꯣꯏꯒꯤ ꯒ ꯀꯔꯤ ꯀꯔꯤ ꯀꯣꯅꯨꯡꯒꯤ ꯀꯥꯡꯒꯗꯣ ꯑꯉꯥꯡꯁꯤꯡꯁꯦ ꯑꯝꯇꯥ ꯌꯦꯡꯍꯜꯂꯨꯁꯦꯅ ꯍꯥꯏꯁꯤ ꯅꯪ ꯀꯣꯅꯨꯡ ꯀꯥꯡꯗꯤ ꯎꯔꯕꯣ
ꯄꯨꯗ꯭ꯔꯤꯌꯦ
ꯑꯣ ꯑꯝꯇꯕꯨ ꯆꯤꯡꯕ ꯌꯥꯎꯔꯝꯒꯤꯔꯣꯏꯅꯦ ꯅꯣꯏ
ꯌꯥꯎꯗꯦ
ꯀꯣꯅꯨꯡꯒꯤ ꯀꯥꯡꯁꯦ ꯃꯤ ꯊꯧꯔꯤ ꯄꯥꯏꯔꯒ ꯆꯤꯡꯕꯗ ꯐꯩꯌꯦꯅ ꯍꯥꯏꯅꯩꯅꯦ ꯃꯤ ꯂꯥꯏꯕꯛꯀ ꯀꯠꯅꯩꯅꯦ ꯄꯨꯕꯤꯒꯦꯁꯦ ꯑꯩꯈꯣꯏ ꯃꯌꯥꯝ ꯆꯠꯁꯤꯁꯦ
ꯑꯣ ꯊꯕꯛ ꯑꯥ ꯊꯧꯔꯤꯗꯣ ꯄꯥꯏꯕꯗꯣ ꯐꯩꯌꯦꯌꯦ
ꯑꯥ ꯐꯩꯌꯦ ꯃꯤ ꯀꯣꯏ ꯇꯥꯟꯅꯔꯤꯅꯦ ꯄꯥꯏꯒꯦ ꯐꯪꯄꯣꯠꯇꯦ ꯑꯗꯩ ꯀꯣꯅꯨꯡꯒꯤ ꯀꯥꯡꯁꯦ ꯆꯤꯡꯗ꯭ꯔꯤꯉꯩ ꯑꯩꯈꯣꯏ ꯂꯩꯀꯥꯏꯒꯤ ꯀꯥꯡ ꯆꯤꯡꯕ ꯌꯥꯗꯦꯕ ꯈꯪꯉꯥꯕ ꯃꯣꯏꯗꯤ ꯉꯟꯅ ꯆꯤꯡꯗꯣꯏꯅꯦꯕ ꯃꯥ ꯍꯦꯛ ꯆꯤꯡꯈꯤꯕꯗꯅ ꯑꯩꯈꯣꯏ ꯂꯩꯀꯥꯏꯒꯤ ꯀꯥꯡ ꯆꯤꯡꯕ ꯌꯥꯔꯦ ꯑꯥ ꯀꯣꯅꯨꯡꯒꯤ ꯆꯤꯡꯗ꯭ꯔꯗꯤ ꯑꯩꯈꯣꯏ ꯂꯩꯀꯥꯏꯒꯤ ꯆꯤꯡꯕ ꯌꯥꯗꯦ
ꯎꯝ
ꯑꯣ ꯐꯥꯔꯦ ꯐꯥꯔꯦ ꯅꯪꯖꯨꯅꯦ ꯅꯪ ꯑꯥ ꯑꯥ ꯐꯔꯦ ꯐꯔꯦ ꯅꯪꯖꯨ ꯅꯪꯒꯤ ꯅꯊꯧ ꯇꯧꯖꯔꯣ ꯑꯩꯁꯨ ꯑ ꯅꯪꯡꯗꯥꯡ ꯋꯥꯏꯔꯝ ꯌꯎꯁꯤꯜꯂꯄꯅꯤꯅ ꯊꯕꯛ ꯏꯈꯥꯡ ꯑꯝꯇꯥ ꯍꯣꯠꯅꯔꯨꯒꯤꯒꯦ ꯀꯣ ꯑꯥ ꯑꯥ ꯊꯝꯃꯦ ꯊꯝꯃꯦ ꯑꯍꯨꯝ ꯇꯧꯔꯣ ꯍꯥꯏꯔꯒ ꯑꯅꯤ ꯅꯤ ꯇꯧꯔꯛꯏꯕ